ꯍꯜꯂꯣ ꯑꯩ ꯁꯨꯝ ꯂꯩꯔꯝꯕꯅꯤ
ꯆꯁꯥꯔꯣꯚꯥꯏ
ꯇꯔꯦ
ꯦ ꯅꯪꯁ ꯍꯥꯏꯅꯣ
ꯑꯩꯔꯣ ꯏꯔꯕꯣꯂꯦ ꯚꯥꯏꯗꯤ ꯀꯩ ꯌꯥꯪꯖꯔꯒꯦ
ꯑꯩꯁꯨ ꯏꯔꯣꯝꯕ ꯑꯃꯒ ꯎꯇꯤ ꯑꯃꯒ ꯆꯥꯏ ꯚꯥꯏ
ꯍ ꯋꯥꯇ ꯎ ꯑꯗꯨꯗꯤ
ꯍꯥꯎꯦ ꯁꯥꯕꯁꯤꯗ
ꯎꯇꯤꯗꯣ ꯑꯃꯝ ꯆꯥꯥꯁꯜꯂꯕꯅꯤꯅ ꯃꯨꯟꯊꯔꯛꯑꯅꯤꯗꯣ ꯇꯨꯝꯕꯗꯤ ꯅꯨꯡꯉꯥꯏꯔꯅꯤ
ꯅ ꯈ ꯊ ꯈꯥꯦ
ꯎꯝ ꯁꯥꯁꯨ ꯁꯥꯔꯦꯍꯦ ꯍꯟꯗꯛ ꯆꯍꯤ ꯏꯁꯦꯗꯤ
ꯎꯝ
ꯍꯣꯔꯦꯟꯗꯤ ꯄꯨꯡ ꯑꯅꯤ ꯃꯈꯥꯏꯗꯒꯤ ꯕꯣꯟ ꯇꯧꯅꯩꯌꯦ ꯌꯦꯡꯉꯨꯁꯤꯔꯣ
ꯅꯒꯤꯦ ꯎꯕꯤ ꯍꯥꯏꯏ
ꯀꯩꯅꯣꯗꯨꯒ ꯏꯃꯥꯟꯅꯕꯗꯨꯒ ꯑꯃꯗꯨꯒ ꯍꯧꯕꯤꯔꯒ ꯈꯍꯣꯝ
ꯍꯝ
ꯄꯣꯟꯗꯤ ꯅꯨꯡꯉꯥꯏ ꯗꯤꯖꯥꯏꯟꯁꯤꯦ ꯌꯥꯝ ꯆꯥꯎꯅ ꯁꯤꯜꯂꯦ ꯍꯥꯏ
ꯎꯝ ꯃꯣꯏ ꯋꯤꯟꯅꯔ ꯄ꯭ꯔꯥꯏꯖ ꯀꯌꯥ ꯑꯣꯏꯖꯥꯠꯅꯣ
ꯤꯟꯅꯔ ꯄ꯭ꯔꯥꯏꯖꯇ ꯋꯤꯟꯅꯔꯗ ꯂꯥꯛ ꯑꯃ ꯊꯝꯃꯒ ꯔꯟꯅꯔꯗ ꯂꯨꯄꯥ ꯂꯤꯁꯤꯡ ꯌꯥꯡꯈꯩ ꯊꯝꯃꯦꯌꯦ ꯑꯗꯨꯒ ꯊꯥ ꯄ꯭ꯂꯦꯁꯇꯅ ꯀꯨꯟꯊ꯭ꯔꯥ ꯊꯝꯍꯜꯂꯦ ꯑꯗꯨꯒ ꯦꯁ ꯦꯁ ꯄ꯭ꯂꯦꯌꯔꯅꯦ ꯦꯁ ꯣꯜꯀꯤꯄꯔꯅꯦ ꯑꯗꯨ ꯕꯦꯁ ꯏꯁꯀꯣꯂꯔ ꯇꯣꯞ ꯏꯁꯀꯣꯂꯔꯅꯦ ꯑꯗꯨ ꯃꯣꯏ ꯀꯩꯀꯩ ꯈꯔ ꯕꯦꯁ ꯗꯤꯐꯦꯟꯗꯔ ꯅꯨꯡ ꯐꯦꯟꯗꯔ ꯑꯗꯨ ꯕꯦꯁ ꯗꯤꯁꯤꯄ꯭ꯂꯤꯟ ꯇꯤꯝ ꯅꯨꯡ ꯈꯔ ꯊꯝ ꯃꯥꯜꯜꯂꯤꯦ ꯅꯨꯡꯉꯥꯏ ꯕꯣꯟꯗꯤ ꯌꯥꯝ ꯆꯥꯎꯅ ꯌꯥꯝ ꯐꯖꯅ ꯁꯤ ꯃꯥꯅꯦ
ꯐꯥꯏꯅꯦꯜ ꯍꯥꯏꯔꯣꯁꯦ
ꯉꯁꯤ ꯐꯥꯏꯅꯦꯜ ꯅꯠꯇ ꯃꯥꯜꯂꯦ ꯀ꯭ꯋꯥꯇꯔ ꯉꯁꯤꯗꯒꯤ ꯍꯧꯕ ꯑꯣꯏ ꯃꯥꯜꯂꯦ
ꯍꯝ ꯎꯝ ꯆꯧꯁꯤ ꯆꯧꯁꯤꯅ ꯁꯥꯗꯣꯏ ꯁꯥꯗꯣꯏ ꯁꯥꯥꯟꯅ ꯍꯥꯅ ꯄꯥꯏ ꯇꯔꯦ
ꯈꯥꯏꯉꯅ ꯁꯥꯗꯤ ꯁꯥꯗꯣꯏꯅꯤ
ꯎꯝ
ꯑꯗꯨ ꯈꯜꯒ ꯁꯨꯝ ꯇꯜ ꯏꯕꯨ ꯇꯜ ꯎ
ꯎꯔꯝ ꯂꯩꯔ
ꯎꯝ ꯀꯩꯅꯣꯅ ꯆꯠꯁꯦꯅ ꯍꯥꯏꯔꯛꯄꯅꯦ ꯑꯗꯨꯗ ꯑꯩꯁꯨ ꯍꯣꯏꯅ ꯍꯥꯏꯈꯤꯕꯅꯦ ꯑꯗꯣ ꯁꯅꯨꯡꯁꯥꯁꯦ ꯁꯥ ꯆꯠꯁꯤꯔ ꯆꯠꯂꯣꯏꯁꯤꯔ ꯅꯤꯡꯁꯤꯡꯤꯡꯕꯁꯤꯡꯤꯡꯅ ꯇꯧꯔꯦ
ꯉꯥꯛꯆꯧꯔꯤꯦ ꯉꯥꯛꯆꯧꯔꯤꯦ ꯏꯕꯥꯏꯅꯤ ꯌꯦꯡꯉꯣ ꯅꯍꯥꯟꯩ ꯇꯧꯔꯃꯗꯤ ꯏꯉꯣ ꯚꯥꯏ
ꯀꯩꯅꯣ ꯑꯗꯨ ꯍꯗꯒꯤ ꯊꯕꯛꯇꯣ ꯇꯧꯔꯝꯃꯅꯤ ꯄꯄꯅꯥꯝꯗꯤ ꯇꯥꯔꯅꯤꯕ
ꯑꯣ ꯀꯥꯏ ꯑꯣ ꯀꯥꯏ ꯑꯧꯔ
ꯑꯩ ꯍꯥꯏꯗꯤ ꯅꯪ ꯒ꯭ꯌꯥꯟ ꯇꯥꯅꯤ ꯈꯜꯂꯤ
ꯇꯥꯏꯌꯦ ꯑꯗꯨꯅꯕꯨ ꯑꯩꯁꯨ ꯍꯥꯏꯔꯛꯏꯁꯤꯅꯤ ꯑ ꯁꯨꯃꯥꯏꯅ ꯇꯧꯔꯛꯀꯅꯤꯗꯤ ꯍꯦꯛ ꯈꯜꯂꯨꯗꯕ ꯑꯗꯨꯕꯨ ꯌꯥꯝ ꯀꯥꯟꯅꯕ ꯀ ꯏꯁꯀꯤꯝ ꯑꯃ ꯏꯁꯀꯤꯝ ꯑꯃ ꯑꯣꯏ ꯂꯩꯔꯝꯃꯤ ꯑꯗꯨꯕꯨ ꯑꯩꯒꯤꯗꯤ ꯍꯧꯖꯤꯛ
ꯑꯦ ꯚꯥꯏ ꯅꯣꯡꯃ ꯅꯤꯅꯤ ꯆ ꯅꯣꯡꯃꯅꯤ ꯅꯤꯅꯤ ꯆꯪꯕꯅꯤ ꯉꯥꯏꯌꯨ ꯉꯥꯏꯌꯨ ꯆꯪꯉꯛꯀꯅꯤ ꯆꯪꯉꯛꯀꯅꯤ ꯉꯥꯏꯌꯣ
ꯑꯗꯣ ꯀꯩꯅꯣꯒꯤ ꯑꯩꯈꯣꯏꯁꯨ ꯂꯩꯀꯥꯏ ꯂꯝꯄꯥꯛꯁꯨ ꯀꯩꯅꯣ ꯇꯧꯔꯦ ꯑꯗꯨ ꯂꯩꯀꯥꯏ ꯂꯝꯄꯥꯛꯇ ꯀꯩꯅꯣ ꯇꯧꯔꯒ ꯑꯩꯈꯣꯏ ꯅꯍꯥꯈꯩ ꯈꯔ ꯇꯧꯔꯒ ꯕꯣꯟ ꯅꯨꯡ ꯈꯔ ꯁꯥꯟꯅꯕ ꯍꯧꯁꯤꯔꯣ ꯀꯃꯥꯏꯅ ꯇꯧꯕꯅꯣ
ꯍꯧꯁꯦ ꯍꯧꯕ ꯌꯥꯏ ꯀꯨꯏꯔꯦ ꯁꯥꯟꯅꯗꯕ
ꯑ ꯍꯥꯏꯗꯤ ꯍꯛꯆꯥꯡꯁꯨ ꯁꯨꯝ ꯁꯥꯟꯅꯈꯤꯗ꯭ꯔꯕꯅꯤꯅ ꯂꯨꯝꯁꯤꯟꯕꯗꯧꯅ ꯇꯧꯔꯦꯕꯀꯣ ꯅꯪ ꯕꯣꯜ ꯁꯇꯨꯠ ꯅꯨꯡ ꯂꯩꯈꯤꯕꯣ ꯕꯨꯠ ꯅꯨꯡ
ꯂꯩꯇ꯭ꯔꯤꯗ ꯑꯃ ꯂꯩꯔ ꯂꯣꯏꯔꯦ
ꯑꯁ ꯑꯩꯁꯨ ꯃꯃꯥꯡꯒꯤ ꯀꯩꯅꯣꯗ ꯇꯞꯇ ꯁꯥꯟꯅꯔꯨꯕꯗꯒꯤ ꯑꯁ ꯍꯨꯟꯇꯣꯛ ꯑꯃ ꯃꯥꯜꯂꯦ ꯀꯥꯎꯔ ꯂꯥꯛꯑ ꯃꯥꯜꯂꯦ ꯂꯣꯏ ꯃꯥꯡ ꯂꯩꯔꯝꯃꯤ ꯇꯧꯔꯤꯁꯦ ꯅꯧꯅ ꯑꯃꯨꯛ ꯂꯩꯅꯔꯅꯤ
ꯅꯪ ꯀꯩꯅꯣ ꯑ ꯑꯈꯣꯏ ꯂꯩꯀꯥꯏ ꯉꯁꯤ ꯃꯤꯇꯤꯡ ꯇꯧꯋꯦꯅ ꯇꯥꯕ꯭ꯔꯣ
ꯇꯥꯏ
ꯈꯠꯅꯩ ꯍꯥꯏꯔꯤꯌꯦ ꯏꯚꯥꯏ ꯐꯖꯅ
ꯈꯠꯅꯩꯌꯦ
ꯍꯣꯏ ꯅꯪ ꯊꯣꯛꯇꯣꯔꯤꯕꯣ ꯑꯗꯨꯕꯣ ꯀꯃꯥꯏꯅ ꯇꯧꯗꯣꯏꯅꯣ ꯑꯗꯨꯕꯣ ꯌꯥꯗꯧ ꯃꯥꯟꯗꯦ ꯍꯥꯏꯗꯔꯣ ꯀꯥꯡꯕꯨ ꯑꯃ ꯊꯣꯛꯍꯧꯋꯦ ꯍꯥꯏꯕꯅꯤ ꯈꯨꯕꯣꯛꯅ ꯍꯥꯏꯕꯗꯗꯤ ꯀꯥꯡꯕꯨ ꯑꯃ ꯍꯥꯏ ꯗꯤ ꯑꯁ ꯈꯪꯗꯦꯗ ꯑꯗꯨꯗꯤ ꯍꯥꯏꯗꯤ ꯍꯥꯟꯅꯒꯤ ꯅꯣꯔꯃꯦꯜꯒꯤ ꯏꯁꯇꯥꯏꯜꯗꯣ ꯍꯥꯟꯅꯒꯤ ꯐꯣꯇꯣꯒ꯭ꯔꯥꯐꯤ ꯏꯁꯇꯥꯏꯜꯗꯣ ꯑꯗꯨꯃꯥꯏꯅ ꯑꯗꯨꯝ ꯇꯧꯕꯗ ꯌꯥꯅꯕ ꯈ ꯈꯔ ꯑꯃ ꯑꯗꯨꯒ ꯏ ꯃꯣꯏ ꯍꯥꯏꯗꯨꯗꯤ ꯚꯥꯏ ꯁꯤ ꯀꯥꯏꯗ ꯅꯨꯡꯁꯥꯒ ꯁꯥꯔ ꯀꯥꯟꯗꯨꯗꯗꯤ ꯀꯅꯥꯝ ꯇꯧꯔꯣꯏ ꯀꯩꯁꯨ ꯁꯤꯜ ꯑꯣꯏ ꯗꯅ
ꯑꯗꯨꯅꯦ ꯑꯩꯈꯣꯏꯗꯤ ꯉꯝꯃꯔꯣꯏ ꯊꯥꯡꯒꯩ ꯁꯦꯡꯅ ꯍꯥꯏꯗꯣꯛꯈ꯭ꯔꯦ
ꯀꯣꯏ ꯃ ꯍꯥꯏ ꯍꯥꯏꯒꯤꯕꯅꯤ ꯑꯔꯝ ꯍꯥꯏꯔ ꯀꯥꯏꯗꯦ ꯏ
ꯀꯅꯥꯅ ꯅꯨꯡꯁꯥ ꯁꯥꯅ ꯀꯥꯟꯁꯤꯗ
ꯀꯩꯅꯣꯗꯨꯁꯨ ꯃꯥꯏ ꯇꯧꯔꯤꯕ ꯃꯑꯣꯡꯗꯨꯗꯤ ꯚꯥꯏ ꯖꯨꯒꯥꯂꯤ ꯑꯃ ꯆꯠꯈꯤꯕ ꯑꯃ ꯐꯗꯣꯏꯅꯦ ꯍꯥꯏꯕ ꯖꯒꯥꯗꯨꯅꯕꯨ ꯌꯥꯝ ꯄꯩꯁꯥ ꯐꯪꯉꯝꯃꯣꯏꯅꯦ
ꯄꯩꯅꯣꯒꯤ ꯀ ꯑꯗꯨꯉ ꯥꯏ ꯃꯣꯏ ꯁꯒꯤꯀ ꯁꯅꯥꯏꯗꯣ
ꯑꯁꯚ ꯁꯨꯅ ꯀꯔꯝ ꯁꯨꯅꯗꯤ ꯀꯩꯅꯣ ꯑꯗꯨ ꯀꯩꯅꯣ ꯍꯥꯏꯗꯤ ꯈꯔ ꯀꯥꯂꯪꯒꯥ ꯈꯔ ꯇꯧꯅꯔꯛꯄꯗꯨꯒꯤ ꯇꯧꯅꯔꯛꯏꯅꯦꯕ ꯍꯥꯏꯗꯤ ꯃꯨꯛꯈꯥꯏꯅꯔꯛꯏꯅꯦꯕ
ꯍꯣꯏ ꯑꯉꯝꯇꯥꯂꯛꯏꯕ
ꯂꯩꯔ
ꯃ ꯊ ꯋꯥꯔꯤꯝ ꯊ
ꯃꯣꯏ ꯃꯁꯦꯟ ꯑꯉꯝ ꯇꯥꯟꯅꯕꯗꯣ ꯀꯣꯏ ꯁꯨꯨꯔꯦꯅꯦ ꯈꯔ ꯀꯥꯟꯅꯖꯩꯅꯦꯕ ꯅꯠꯇ꯭ꯔꯥ
ꯍꯣꯏ ꯖꯤꯄꯤꯀꯥ ꯈꯣꯁꯥ ꯄꯁꯥꯗ ꯑꯣꯏꯁꯨ ꯍꯨꯟꯅꯔꯤꯕ ꯄꯣꯠꯅꯦꯕ ꯃꯤꯒꯤ ꯃꯤꯒꯤ ꯆꯈꯥꯎ ꯊꯥꯒꯠꯄꯗꯨꯗꯤ ꯐꯠꯇꯦ ꯍꯥꯏꯕꯅꯤꯗ ꯑꯩꯅ ꯍꯥꯏꯅꯤꯡꯉꯁꯤ ꯚꯥꯏ ꯂꯥꯏꯔ ꯀꯌꯥ ꯑꯃ ꯇꯧꯖ ꯐꯖꯔꯒ ꯇꯧꯖꯩꯅꯤ
ꯍ
ꯏꯃꯥꯟꯅꯕ ꯀꯌꯥ ꯑꯃ ꯑꯗꯨꯅ ꯑꯗꯨꯒꯤ ꯈꯣꯜ ꯍꯨꯟꯖꯔꯤꯅꯤ
ꯃꯥ ꯑꯩꯁꯨ ꯈꯣꯜꯂꯤ ꯂꯗꯅꯦ
ꯗ ꯃꯍ ꯑꯗꯨꯃꯥꯏꯅ ꯇꯧꯁꯤꯜꯂꯛꯄꯗꯨ ꯅꯨꯡꯉꯥꯏꯇꯦ ꯍꯥꯏꯕꯅꯤꯗ ꯚꯥꯏ
ꯀꯣꯏ ꯃꯣꯏꯅ ꯍꯥꯏꯕ ꯃꯇꯝꯗ ꯆꯥ ꯍꯧꯒꯠꯇꯅ ꯈꯣꯠꯇꯅ ꯆꯠꯂꯤꯗꯅ
ꯍꯣꯏ ꯅꯣꯡꯃꯨꯇꯤ ꯑꯦꯞꯁꯦꯟ ꯑꯣꯏ ꯄꯣꯠꯇꯦ ꯑꯩꯈꯣꯏꯗꯤ ꯀꯩꯅꯣꯒ ꯄꯤꯔꯗꯤ ꯚꯥꯏ ꯄ꯭ꯔꯥꯏꯖꯀ ꯐꯪꯗꯣꯏꯖꯥꯠꯅꯤ ꯑꯩꯗꯤ
ꯍꯣꯏ ꯍꯟꯗ꯭ꯔꯦꯠ ꯄꯥꯔꯁꯦꯟ ꯗꯤꯁꯄꯨ ꯂꯩꯔꯝꯃꯅꯤꯅꯦ
ꯎꯝ ꯑꯗꯨꯒꯤ ꯀꯩꯅꯣꯒ ꯄꯤꯔꯗꯤꯀꯣ ꯑꯩꯅꯗ ꯐꯪꯗꯣꯏ ꯌꯥꯅꯤꯀꯣ ꯑꯩꯣꯏ ꯃ ꯃꯤ ꯇꯧꯈꯤꯕ ꯄꯣꯠꯇꯁꯦ ꯆꯞ ꯆꯥꯞ ꯆꯥ ꯆꯥꯅ
ꯁꯠ ꯁꯠ ꯑꯗꯩꯗꯤ ꯃꯣꯏ ꯄꯤ ꯊꯕꯛꯇꯨꯁꯨꯨ ꯚꯥꯏ ꯀꯩꯅꯣꯒꯤ ꯁꯤꯒꯤ ꯇꯨꯔꯦꯟ ꯑꯆꯧꯕꯗꯨꯣ ꯀꯣꯠꯄꯅꯤꯌꯦ ꯐꯨꯠ ꯑꯍꯨꯝ ꯐꯨꯠ ꯑꯍꯨꯝ ꯍꯥꯏꯕ꯭ꯔꯣ ꯏ ꯅꯠꯇꯦ ꯏꯟꯆꯤ ꯄꯍꯨꯝ ꯍꯥꯏꯕ ꯃꯉꯥ ꯍꯥꯏꯕ ꯇꯧꯊꯒꯗꯕꯅꯤꯌꯦ
ꯎꯝ ꯑꯩꯈꯣꯏ ꯊꯥꯡꯏ ꯁꯦꯡꯅ ꯄꯩꯁꯥ ꯄꯥꯝꯖꯗ꯭ꯔꯦ ꯑꯩꯈꯣꯏꯗꯤ ꯁꯄ ꯌꯥꯎꯖꯔꯔꯣꯏꯅ ꯍꯥꯏꯈ꯭ꯔꯣ
ꯑꯩꯈꯣꯏꯁꯨ ꯑꯗꯨꯃꯥꯏꯅ ꯍꯥꯏꯗꯨꯗꯤ ꯐꯔ ꯄꯩ ꯀꯅꯥꯝ ꯁꯨ ꯂꯑꯣꯗ ꯀꯅꯥ ꯁꯨꯗꯣꯏꯅ ꯍꯥꯏꯔꯤ ꯋꯥꯗ ꯑꯗꯨꯅꯤ
ꯑꯩ ꯑꯗꯨꯝ ꯁꯦꯝꯠꯇꯣꯔꯛꯀꯦꯅꯤ ꯚꯩ ꯁꯦꯝꯗꯣꯔꯛꯄ ꯉꯥꯏ
ꯍꯌꯦꯡꯗꯒꯤꯗꯤ ꯍꯧꯗꯣꯏꯅꯤ ꯍꯣꯔꯦꯟ ꯂꯩꯀꯥꯏꯒꯤ ꯀ꯭ꯂꯞꯀꯤꯤ ꯋꯥꯆꯞ ꯒ꯭ꯔꯨꯞꯇ ꯈꯪꯉꯅꯤ
ꯔꯤꯖꯣꯂꯨꯁꯟ ꯑꯝꯇ ꯇꯥꯈꯤꯗ꯭ꯔꯦ ꯍꯥꯏꯕ꯭ꯔꯣ
ꯈꯪꯗꯦ ꯈꯨꯕꯣꯏ ꯂꯥꯛꯄꯗꯣ ꯄꯨꯡ ꯇꯔꯥ ꯍꯦꯜꯂꯂꯦ ꯈꯨꯕꯂꯥꯏꯗꯣ ꯑꯗꯣ ꯀꯩꯅꯣ ꯇꯧꯋꯦ ꯈꯅꯥꯎꯔꯤ
ꯀꯥ ꯉꯃꯨ ꯊ ꯂꯣꯏꯦ ꯑꯗꯋꯥꯏꯣ ꯐꯂꯗꯤ ꯁ ꯄꯥꯝꯖꯗꯦ ꯑꯃꯨꯛ ꯌꯥꯎꯗ꯭ꯔꯦ ꯇꯣꯛꯞ ꯇꯣꯛ
ꯀꯁꯨ ꯁꯨꯕꯤꯅꯦ ꯍꯧꯖ ꯂꯩ
ꯄꯩꯁꯥ ꯄꯥꯝꯗꯦ ꯂꯣꯏ ꯍꯥꯏꯅꯔꯛꯀꯅꯤ ꯑꯗꯨ ꯊꯕꯛꯇꯨꯗꯤ
ꯎꯝ ꯃꯣꯏ ꯈꯔꯅ ꯄꯥꯝꯃꯤꯁꯤꯅ ꯁꯨꯁꯨ ꯁꯨꯗꯕ ꯄꯩꯁꯥꯁꯨ ꯀꯛꯇꯕ
ꯎꯝ ꯍꯣꯏ ꯍꯣꯏ ꯅꯤꯡꯕ ꯈꯔꯣ ꯀꯞꯆꯈ꯭ꯔꯣ ꯑꯩꯈꯣꯏꯅ ꯍꯥꯏ
ꯍꯣꯏ ꯑꯗꯨꯣ ꯌꯥꯝꯗꯤ ꯀꯥꯎꯂꯛꯀꯅꯨ ꯁꯤꯅꯤ ꯃꯃꯥꯡꯒꯤ ꯐꯗꯨ ꯃꯉꯥ ꯅꯠꯇ꯭ꯔꯥ
ꯎꯝ
ꯃꯃꯥꯡ ꯀꯛꯈꯤꯕꯗꯨ ꯃꯉꯥ ꯅꯠꯇ꯭ꯔꯣ ꯀꯨꯟꯊ꯭ꯔꯥꯗ꯫ ꯇꯔꯦꯠꯔꯣ ꯃꯉꯥꯔꯣ ꯌꯥꯝꯃꯜꯂꯦꯍꯦ ꯑꯗꯨꯗꯤ
ꯇꯔꯦꯠ ꯀꯛꯈꯤꯅꯦ ꯅꯤꯄꯥꯟ ꯐꯪꯒꯗꯧꯅꯦ ꯑꯗꯣ
ꯎꯝ
ꯀꯛꯑꯅꯤꯅ ꯇꯔꯨꯛꯇꯪ ꯐꯪꯉꯦꯗꯅ꯫ ꯁꯤꯅ ꯁꯤ ꯑꯣꯏꯈ꯭ꯔꯦ ꯚꯥꯏ ꯁꯦ ꯀꯩꯅꯣ ꯇꯧꯔꯒ ꯕꯣꯜꯅꯨꯡ ꯈꯔ ꯁꯥꯟꯅꯕ ꯍꯧꯖꯤꯁꯦ ꯑꯗꯨꯒ ꯍꯛꯆꯥꯡꯁꯤꯡꯁꯦ ꯈꯔ ꯐꯤꯠ ꯑꯣꯏꯍꯜꯂꯒꯀꯣ ꯑꯗꯨꯒ ꯀꯩꯀꯩ ꯊꯕꯛ ꯊꯧ ꯊꯕꯛ ꯊꯅꯥ ꯂꯥꯛꯄꯗ ꯈꯔ ꯀꯩꯅꯣ ꯇꯧꯁꯤꯟꯕ ꯌꯥꯕ꯭ꯔꯥ ꯌꯦꯡꯁꯤꯁꯦ ꯕꯣꯜꯁꯦ ꯁꯨꯝ ꯁꯥꯟꯅꯈꯤꯗ ꯀꯨꯏꯔꯕꯅꯤꯅ ꯏꯁꯥ ꯏꯌꯨꯁꯦ ꯏꯔꯨꯝ ꯂꯨꯝꯁꯤꯜꯂꯒ ꯍꯥꯏꯗꯤ ꯐꯤꯠ ꯏꯑꯣꯏ ꯑꯣꯏꯗꯕꯤ ꯏꯁꯇꯥꯜ ꯇꯧꯕꯗꯣ ꯚꯥꯏ꯫ ꯑꯗꯨꯃꯥꯏꯅ ꯇꯧꯋꯦꯕ ꯁꯨꯝ ꯉꯥꯏꯍꯛ ꯍꯨꯃꯥꯡ ꯇꯥꯍꯜꯂꯒ ꯅ ꯈꯔ ꯐꯩꯗꯅ ꯑꯩꯈꯣꯏ ꯄꯥꯅ ꯂꯩꯔꯛꯄ ꯆꯧꯀ꯭ꯔꯤꯁꯦ ꯑꯣꯟꯊꯣꯛꯅ ꯅꯨꯡꯉꯥꯏꯈ꯭ꯔꯦ ꯐꯦꯟꯁꯦ ꯑꯃ ꯍꯨꯝꯖꯤꯜꯂꯔꯒ꯫
ꯂꯣꯏ ꯐꯝꯃꯦ
ꯑꯥ ꯑꯩꯅ ꯃꯁꯤ ꯂꯩꯕꯗ ꯃꯥꯡꯗꯦ ꯃꯁꯤ ꯄꯣꯠꯁꯦ ꯌꯥꯝ ꯌꯨꯁꯐꯨꯜ ꯑꯣꯏꯕ ꯄꯣꯠ
ꯂꯨꯝꯗꯤ ꯂꯨꯝꯃꯤꯕ ꯑꯗꯨ ꯄꯨꯔ ꯀꯥꯔꯗꯤ ꯆꯤꯡꯒ ꯂꯝꯈꯥꯡꯗ ꯍꯨꯟꯇꯣꯛꯑꯃꯅꯤ ꯗ
ꯒꯥꯔꯤꯗ ꯄꯨꯔ ꯆꯠꯅꯕꯅꯤ ꯁꯤ ꯀꯩꯅꯣꯒꯤ ꯂꯧꯊꯣꯛꯄ ꯌꯥꯏ
ꯑꯗꯨ ꯂꯧꯊꯣꯛꯎꯁꯨ ꯀꯩꯁꯨ ꯌꯥꯝ ꯀꯟꯅ ꯂꯨꯝꯗꯤ ꯀꯥꯏꯅ ꯍꯥꯏ
ꯁꯨꯃ ꯑꯁꯤꯒꯨꯝꯕꯗꯤ ꯁꯨꯃꯥꯏꯅꯗꯤ ꯑꯗꯨꯝ ꯂꯨꯝꯅꯕꯅꯤꯗ ꯚꯥꯢ ꯅꯪꯁꯨ ꯑꯃ ꯂꯩꯁꯥꯜ ꯂꯣꯀꯩꯅꯣ ꯗꯦꯠ ꯇ꯭ꯋꯦꯟꯇꯤ ꯐꯥꯏꯚ